ꯇꯥꯕ
ꯎꯝ ꯇꯔꯦ ꯇꯔ
ꯉꯅꯤ ꯈꯪꯉꯕ꯭ꯔꯥ ꯁꯤ ꯄꯥꯏꯕꯅꯤ ꯆ ꯋꯥꯔꯤ ꯆꯥꯟꯅ ꯑꯗꯨꯅꯦꯕ ꯀ ꯑꯗꯨꯗꯨꯒ ꯑꯩꯅ ꯉꯁꯤꯗꯤ ꯐꯣꯟ ꯇꯧꯕꯁꯦ ꯁꯠ ꯁꯠ ꯌꯥꯅꯗ꯭ꯔꯥ ꯑꯃ ꯍꯤꯛꯂꯕ ꯑꯃ ꯇꯧꯕꯁꯦ ꯀ ꯅꯍꯥꯟꯒꯩꯗꯤ ꯏꯔꯣ ꯆꯠꯂꯒ ꯑꯥ ꯕꯤꯖꯤ ꯂꯩꯔꯒ ꯋꯦꯇꯤꯡ ꯂꯩꯔꯒ ꯍꯥꯏꯅꯔꯦ ꯑꯗꯨ ꯍꯥꯏꯅꯕ ꯈꯉꯕ꯭ꯔ ꯃꯤꯅꯤꯠ ꯊꯥꯗꯕꯤꯗꯅꯦ ꯄꯣꯜꯗꯣ ꯀꯛꯈꯅꯦ ꯍꯥꯏꯕ ꯀꯩꯅꯣ ꯇ ꯑꯩꯒꯤ ꯅꯥꯁꯤꯅꯅꯦ ꯐ꯭ꯂꯥꯏ ꯃꯣꯠ ꯊꯝ ꯂꯩꯔꯝꯃꯤꯕ
ꯑ
ꯍ
ꯅꯪꯅ ꯁꯣꯏꯕ ꯌꯥ ꯑꯗꯨꯗꯤ
ꯍꯣꯏ ꯑꯩꯒꯤ ꯅꯥꯅ ꯁꯣꯏꯕ
ꯎꯝ ꯅꯪꯒꯤꯅꯥꯅ ꯑꯩ ꯅꯪ ꯅ ꯅꯣꯛꯅꯦꯛꯇ ꯉꯍꯥꯗꯣ ꯀꯔꯤ ꯀꯔꯤ ꯁꯨꯃꯥꯏꯅ ꯊꯧꯕ ꯅꯠꯇ꯭ꯔꯣ ꯂꯥꯏꯔꯤꯛ ꯀꯨꯏꯅ ꯄꯥꯜꯂꯨꯗꯕꯒꯤ ꯐ꯭ꯂꯦꯛꯁꯇ ꯑꯃꯨꯛ ꯆꯠꯅꯤꯡꯕ ꯍꯥꯏꯕ꯭ꯔꯥ
ꯍ
ꯪ ꯅꯅꯤꯡꯉꯦ ꯅꯪꯁꯦ ꯍꯥꯏꯗꯤ ꯅꯪꯅ ꯅꯪꯒꯤ ꯇꯣꯟꯗ ꯍꯥꯏꯔꯝꯒꯗꯕꯗꯣ
ꯊꯣꯛꯣꯂꯛꯄꯗꯣ
ꯎꯝ
ꯍ
ꯀꯩ ꯆꯠꯂꯨꯔꯒ ꯆꯠꯁ ꯆꯠꯁ ꯍꯥꯏꯅꯔ ꯆꯠꯇ꯭ꯔꯦ ꯍꯟꯗꯛ ꯀ ꯆꯠꯂꯨꯔꯒ ꯍꯜꯂꯛꯑ ꯃꯇꯨꯡ ꯍꯣꯁꯇꯦꯜ ꯂꯩꯔꯀꯥꯟꯗ ꯑꯝꯇ ꯆꯠꯂꯨꯁꯤꯦ ꯃꯣꯃꯣ ꯆꯥꯕ
ꯑ ꯍꯣꯏ ꯍꯣꯏ ꯆꯧꯁ
ꯆꯤꯆꯦꯁꯨ ꯂꯩꯗꯣꯏ ꯑꯣꯏꯔꯝꯅꯤ ꯑꯗꯨꯗꯤ
ꯑꯥ ꯂꯩꯥꯅꯤ
ꯃꯣꯏ ꯑꯅꯤꯃꯛ ꯂꯩꯗꯣꯏꯔꯣ
ꯃꯣꯏꯅꯤꯃꯛ ꯂꯩꯕ ꯌꯥꯏ ꯈꯪꯗꯦ ꯆꯦꯒꯤꯅ ꯑꯃꯨꯛ ꯖꯨꯂꯥꯏꯗꯒꯤ ꯑꯦꯛꯖꯥꯝ ꯂꯩ ꯍꯥꯏꯕꯅꯦꯕ
ꯎꯝ ꯎꯝ
ꯑꯗꯣ ꯈꯪꯗꯦ ꯃꯥ ꯍꯧꯖꯤꯛ ꯂꯩꯇꯦ ꯀꯩꯅꯣ ꯀꯩꯅꯣꯗ ꯆꯠꯈꯤ ꯗꯤ ꯑꯦꯝꯗ ꯆꯠꯈꯤ ꯗꯤ ꯑꯦꯝ ꯂꯣꯝꯗ
ꯑꯥ ꯖꯤꯗꯤ ꯅꯣꯏ ꯀꯥ ꯅꯣꯏ ꯃꯔꯤ ꯂꯩꯔꯣ
ꯈꯣꯏ ꯑꯍꯨꯝ
ꯆꯤꯆꯦꯒ ꯃꯦꯗꯥꯒ ꯅꯣꯏ ꯑꯍꯨꯝ
ꯑꯥ
ꯆꯤꯆꯦ ꯑꯃꯅ ꯆꯦ ꯔꯣꯅꯤ ꯍꯥꯏꯕ ꯅꯠꯇ꯭ꯔꯣ
ꯑꯪ
ꯃꯗꯨ ꯀꯩ ꯂꯧꯔꯤꯅꯣ
ꯃꯥꯔꯣ ꯁꯣꯁꯦꯂꯣꯖꯤ
ꯎꯝ ꯑꯅꯩꯕꯤ ꯁꯕꯖꯦꯛꯅꯤꯅꯦ
ꯁꯣꯁꯤꯌꯣꯂꯣꯖꯤ ꯑꯩꯗꯤ ꯑꯗꯨꯝ ꯂꯨꯕꯩ ꯇꯥꯏꯞ ꯈꯟꯖꯥꯅꯤ ꯋꯥꯈꯜꯁꯤ
ꯑꯩꯁꯨ ꯊꯥꯏꯅꯒꯤ ꯄꯣꯠ ꯆꯩ ꯂꯣꯏ ꯂꯩꯅꯗꯣꯏꯅꯦꯕ
ꯎꯝ
ꯑꯗꯩ ꯍꯧꯖꯤꯛ ꯍꯧꯖꯤꯛꯀꯤꯁꯨ ꯑꯃꯨꯛ ꯅꯩꯅꯗꯣꯏꯅꯦ ꯑꯁ ꯑꯗꯤ ꯉꯝꯃꯣꯏ
ꯑꯩꯗꯤ ꯃꯣꯏ ꯑꯩꯗꯤ ꯄꯥꯕꯤ ꯈꯣꯠꯄꯤꯁꯦ ꯌꯥꯝ ꯇꯜꯂꯦ ꯑꯗꯨꯗꯨꯅꯦ ꯑꯩꯅ ꯖꯦꯅꯦꯔꯤꯛꯇꯁꯨ ꯑꯩꯈꯣꯏ ꯏ ꯕꯤ ꯑꯦꯁ ꯍꯥꯞꯄꯦꯗꯅ ꯍꯥꯞꯄꯦꯕꯀꯣ
ꯎꯝ
ꯏꯕꯤ ꯑꯦꯁ ꯂꯧꯗ ꯐꯤꯖꯁ ꯂꯧꯁꯤ ꯄꯥꯕꯤꯁꯦ ꯅꯪꯗꯤ ꯄꯥꯕꯤ ꯁꯕꯖꯦꯛꯅꯤ ꯏꯕꯦꯝꯃ ꯅꯪ ꯂꯧꯔꯤꯁꯦ
ꯁꯦꯝꯕꯗꯒꯤ ꯀꯩꯗꯒꯤ ꯌꯥꯝ ꯇꯟꯕ ꯁꯕ ꯁꯟꯖꯦꯛ ꯀꯩꯅꯣ ꯑꯥ ꯀꯩꯅꯨꯡꯒꯤ ꯂꯧꯔꯨꯕꯗꯣ ꯀꯣꯗꯣ ꯌꯧꯔꯦ ꯏꯕꯅ ꯃꯔꯣꯝ ꯋꯥꯔꯤꯕ ꯄ꯭ꯔꯦꯛꯇꯤꯀꯦꯜ ꯁꯤꯟꯀꯠꯄꯗ
ꯑꯗꯨꯏ ꯍꯥꯏꯔꯗꯤ ꯑꯩꯈꯣꯏꯗꯤ ꯋꯥꯗꯦ ꯍꯥꯏꯗꯤ ꯐꯤꯖꯤꯛꯁꯀꯤ ꯁꯥꯟꯀꯠꯂꯦ ꯍꯥꯏꯕ ꯋꯥꯅꯤ ꯄ꯭ꯔꯦꯛꯇꯤꯀꯦꯜ ꯃꯌꯥꯗ ꯄꯦꯁ ꯇꯔꯥꯃꯨꯛ
ꯅꯍꯥꯟꯅꯦ ꯈꯪꯉꯕ꯭ꯔꯥ ꯄ꯭ꯔꯦꯛꯇꯤꯀꯦꯜꯒꯤ ꯑꯦꯛꯖꯥꯝ ꯇꯧꯕꯗ ꯑꯗꯨꯗꯅꯦ ꯑꯩꯈꯣꯏꯒꯤꯗꯤ ꯍꯟꯗꯛꯀꯤ ꯍꯟꯗꯛ ꯁꯦꯃꯤꯁꯇꯔꯒꯤꯗꯤ ꯃꯦꯝ ꯔꯟꯖꯤꯇꯥ ꯇꯥꯗꯦꯕꯀꯣ ꯊꯥꯛꯇꯦꯕ ꯊ꯭ꯔꯥꯠ ꯁꯦꯝꯒꯤꯗ ꯃꯥ ꯑꯃꯨꯛ ꯇꯥꯗꯣꯏꯅꯦꯕꯀꯣ ꯑꯗ ꯄ꯭ꯔꯦꯛꯇꯤꯀꯦꯜ ꯀꯩ ꯀꯩꯅꯣꯝꯗ ꯁꯣꯏꯔꯨꯏ ꯍꯥꯏꯕꯅꯤꯅꯦ ꯐꯨꯏ ꯑꯌꯦ ꯑꯈꯣꯏ ꯁꯦꯅꯤꯌꯥꯔ ꯗꯣ
ꯑꯗꯨꯃꯤꯗꯣ ꯈꯔꯗꯤ ꯁꯥꯊꯤ ꯃꯥꯜꯂꯦ ꯅꯣꯏꯒꯤ ꯔꯟꯖꯤꯇꯥꯗꯣ ꯑ ꯃꯥꯁꯦ ꯑꯩꯅ ꯑꯣ ꯗꯤꯔꯣ
ꯅꯠꯇꯦ ꯃꯥꯗꯣ ꯇꯤꯖꯤꯗ ꯍꯥꯟꯅ ꯑꯣꯖꯥ ꯑꯣꯏꯔꯝꯃꯦꯕ
ꯎꯝ
ꯑꯗꯨ ꯄ꯭ꯔꯃꯣꯁꯟ ꯀꯥꯏꯅꯦꯕ ꯑꯗꯨ ꯑꯉꯥꯡ ꯍꯥꯟꯅ ꯂꯣꯏꯅꯔꯨꯕꯅꯤꯅ ꯀꯣꯂꯦꯖ ꯀꯥꯕ ꯑꯩꯈꯣꯏꯁꯤꯁꯨ ꯑꯉꯥꯡ ꯑꯣꯏꯅ ꯂꯣꯏ ꯎꯔꯗ꯭ꯔꯥ
ꯍꯣꯏ
ꯄꯁꯤ
ꯍꯣꯏ ꯀꯁꯨꯗꯤ ꯍꯥꯜꯂꯔꯣꯏ ꯍꯥꯏꯁꯦ ꯈꯤꯇꯪ ꯀꯩꯗꯧꯗꯕꯗꯣ ꯃꯥꯒꯤ ꯁꯥꯎꯟ ꯍꯟꯇꯛꯃꯨꯛꯇꯤ ꯌꯥꯝꯅ
ꯁꯥꯎꯟ ꯀꯩ ꯀꯩ ꯋꯥꯔꯤꯅꯣ ꯁꯥꯟꯅꯗꯣꯏꯁꯦ ꯀꯣꯛꯁꯤꯗ ꯀꯔꯤꯒꯨꯝ ꯂꯁꯤꯂꯛꯈꯤꯗ꯭ꯔꯦ
ꯊꯣꯛꯇ꯭ꯔ ꯑꯃꯨꯛ ꯑꯃꯨꯛ ꯆꯞ ꯆꯞ ꯂꯦꯞꯄꯦꯕ
ꯉꯁꯤ ꯕꯣꯕꯣꯛ ꯑꯃꯗꯣ ꯂꯥꯛꯇꯦ ꯈꯪꯗꯦ ꯊꯨꯝꯁꯨ ꯅꯝꯗꯦ ꯑꯦꯟꯖꯥꯡ ꯑꯗꯨꯗꯨꯒꯅꯦ ꯃꯣꯔꯣꯛ ꯃꯦꯠꯄꯁꯨ ꯅꯝꯗꯦ ꯑꯗꯩꯗꯤ ꯕꯣꯔꯥꯁꯨ ꯍꯧꯔꯝꯗꯦ ꯑꯁ ꯀꯌꯥꯗꯤ ꯋꯥꯅ ꯆꯥꯈ꯭ꯔꯦ ꯆꯥꯛꯄꯣ
ꯑꯗꯨ ꯑꯁ ꯍꯥꯟꯅꯒꯤ ꯃꯣꯏꯒꯤ ꯐꯤꯕꯣꯝꯗꯣ ꯍꯟꯖꯤꯜꯂꯛꯑꯕ ꯈꯔ ꯐꯔꯦꯅ ꯈꯔꯒ ꯑ
ꯆꯞ ꯃꯥꯟꯅꯩꯗꯣ ꯃꯣꯏ ꯏꯝꯐꯥꯜꯁꯦ ꯆꯥꯛ ꯌꯦꯟꯁꯥꯡ ꯊꯣꯡꯕ ꯌꯥꯝ ꯍꯩꯇꯦ
ꯌꯨꯝ
ꯍꯩꯕ ꯃꯤꯅ ꯌꯥꯝ ꯍꯩꯕ ꯀꯣ ꯍꯩꯗ꯭ꯔꯗꯤ ꯑꯁ ꯌꯥꯝ ꯁꯨꯡꯍꯥꯎ ꯍꯦꯛ ꯍꯥꯎꯇꯦ ꯍꯥꯏꯕ ꯃꯅꯝꯇ ꯑꯣꯏꯔꯁꯨ ꯅꯨꯡꯁꯤꯍꯜꯂꯤꯗꯅ ꯑꯗꯨꯁꯨ ꯅꯨꯡꯁꯤ ꯅꯨꯡꯁꯤꯍꯟꯕ ꯉꯝꯗꯦ
ꯍꯣꯡꯉꯦꯅꯦ ꯄꯡꯊꯣꯡ ꯊꯣꯡꯕ ꯑꯃ ꯌꯥꯎꯔꯤ
ꯎꯝ ꯄꯪ ꯊꯥꯛ ꯊꯥꯛꯆꯜꯂ ꯄꯪ ꯊꯣꯡ ꯊꯣꯡꯉꯥ ꯃꯔꯨ ꯑꯣꯏꯗꯣ ꯍꯣꯏ ꯃꯔꯣꯏꯗꯨꯗꯤ ꯈꯤꯇ ꯃꯨꯜꯂꯁꯨꯅꯦ ꯃꯍꯥꯎ ꯑꯃ ꯊꯣꯛꯄꯅꯦ
ꯍꯣꯏ
ꯎ
ꯇꯤꯜꯍꯧꯒꯤ ꯑꯗꯣ ꯃꯣꯏꯗꯤ ꯇꯤꯜꯍꯧꯁꯨꯅꯦ ꯈꯪꯕ꯭ꯔꯥ ꯈꯔ ꯄꯨꯝꯇꯛ ꯍꯥꯏꯗꯤ ꯈꯔ ꯄꯠꯁꯤꯜꯂꯛꯄꯒꯤ ꯇꯥꯟꯖꯥ ꯑꯃ ꯂꯩꯗꯅ ꯑꯗꯨꯁꯨ ꯄꯪꯊꯥꯛ ꯊꯥꯛꯑꯦ ꯍꯥꯏꯕ ꯃꯣꯏꯗꯤ
ꯑꯁ ꯈꯪꯗꯦ ꯑꯩꯈꯣꯏꯗꯤ ꯄꯨꯔꯥ ꯑꯣꯛꯇꯒꯤ ꯁꯥꯊꯤꯔꯦ ꯑꯩꯈꯣꯏ ꯃꯣꯏꯅ ꯂꯣꯏꯕꯒꯤ ꯇꯥꯏꯞꯇꯀꯣ
ꯎꯝ ꯎꯝ
ꯃꯣꯏꯅ ꯆꯥꯔꯣꯏꯗꯕꯅꯦ ꯁꯥꯗꯅꯀꯣ ꯄꯪꯊꯣꯛ ꯄꯧ ꯍꯥꯏꯕꯗꯨ ꯃꯣꯏꯁꯦ
ꯎꯝ ꯑꯩꯈꯣꯏꯁꯨ ꯃꯤꯅꯦ ꯍꯥꯏꯕꯅꯤ ꯑꯗ ꯂꯩ ꯄꯥꯜꯂꯤꯅ ꯂꯩ ꯄꯥꯟꯗ꯭ꯔꯥ ꯑꯣꯏꯗꯤ ꯐꯔꯕ
ꯂꯩ ꯂꯩꯒ ꯇꯨ ꯆꯨꯝꯂꯤ ꯍꯥꯎ ꯇꯧꯕ ꯆꯥꯃꯜ ꯑꯩꯈꯣꯏ ꯀꯔꯝ ꯀꯥꯟꯗ ꯀꯣꯂꯦꯖ ꯀꯥꯔ ꯍꯥꯏꯒꯦ
ꯑꯩꯈꯣꯏ ꯍꯧꯖꯤꯛ ꯐꯣꯝ ꯊꯥꯕ ꯍꯧꯔꯕꯝꯅꯦ ꯑꯦꯃꯤꯁꯤꯒꯤ
ꯎꯝ ꯎꯝ ꯈꯣꯏ ꯍꯣꯏ ꯑꯗꯨꯒꯤ ꯑꯗꯨ ꯇꯧꯔꯣ ꯇꯧꯔꯗꯣꯏꯔꯣ
ꯑꯩ ꯂꯧꯈꯤꯔꯣꯏ ꯌꯨꯝ ꯍꯜꯂꯛꯑꯒ ꯂꯧ ꯂꯧꯁꯤꯔ ꯈꯜꯂꯤꯅꯦ
ꯑꯩꯗꯤ ꯀꯦꯝ ꯍꯜꯂꯛ ꯄꯩꯁꯥꯅ ꯆꯤꯜꯂꯤ
ꯀꯩꯒꯤ ꯀꯦꯝꯅꯣ
ꯑꯟꯁꯤꯁꯤꯒꯤ ꯀꯦꯝꯅꯦꯕ
ꯑꯣ ꯀꯩ ꯂꯝ ꯆꯠꯇꯕ
ꯁꯥꯏꯅꯤꯛꯇꯅꯤꯗ
ꯁꯥꯏꯅꯤꯇꯥ
ꯎꯝ
ꯎꯝ ꯅꯨꯃꯤꯠ ꯇꯔꯥꯗꯤ ꯂꯩꯗꯣꯏꯅꯦꯕ
ꯎꯝ
ꯑꯗꯨ ꯗꯦꯠ ꯇ꯭ꯋꯦꯟꯇꯤ ꯁꯤꯛꯁꯇ ꯍꯜꯂꯛꯀꯅꯤ ꯑꯗꯨꯏ ꯑꯍꯨꯝ ꯆꯠꯂꯅꯤ ꯑꯗꯣ ꯗꯦꯠ ꯇ꯭ꯋꯦꯟꯇꯤ ꯅꯥꯏꯟ ꯑꯗꯨꯋꯥꯏꯗ ꯍꯥꯏꯗꯤ ꯂꯥꯁ ꯗꯦꯠ ꯃꯌꯥꯗꯣ ꯑꯃ ꯃꯇꯝ ꯌꯥꯝ ꯈꯨꯌꯧꯅꯩꯗꯩ ꯍꯥꯏꯒꯤ ꯋꯥꯥꯈꯛ ꯅꯥꯠꯇꯅꯀꯣ ꯑꯗꯣ ꯌꯥꯗ꯭ꯔꯦ ꯅꯪꯉꯣꯟꯗ ꯍꯥꯏꯔꯛꯀꯦꯀꯣ
ꯍꯣꯏ ꯐꯣꯝꯗꯨꯕꯨꯗꯤ ꯂꯧꯕꯤꯔꯝꯒꯦ
ꯎꯝ ꯊꯖꯟꯕ ꯑꯗꯨꯨ ꯑꯩ ꯌꯥꯗꯔꯗꯤ ꯅꯥꯉꯣꯜ ꯍꯥꯏꯔꯛꯇꯅꯤ ꯅꯪꯒꯩ
ꯎꯝ ꯍꯥꯏꯗꯤ ꯀꯩꯀꯩ ꯑꯩꯈꯣꯏ ꯀꯩꯀꯩ ꯆꯪꯗꯣꯏ ꯑꯣꯏꯔꯝꯒꯅꯤ ꯐꯣꯟꯗꯣ ꯈꯇꯪ ꯊꯥꯖꯤꯟꯕ ꯑꯣꯏꯔꯗꯤ ꯊꯕꯞ ꯆꯥꯡ ꯊꯥꯖꯟꯦꯕ ꯆꯪꯃꯣꯏꯗ꯭ꯔꯥ ꯑꯦꯅꯤ ꯀꯥꯔꯠ ꯀꯩꯀꯩ
ꯊꯥꯔ ꯂꯣꯏꯔꯦ ꯄꯩꯁꯥ ꯍꯦꯟꯅ ꯊꯥꯔꯛꯑꯗꯤ ꯑꯗꯨꯗꯒꯤ ꯗꯣꯀꯨꯃꯦꯟ ꯀꯩꯗꯣꯏꯅꯤ ꯊꯥꯔꯛ ꯂꯣꯏꯔꯦ ꯀꯩꯗꯣꯏꯅꯤ
ꯎꯝ
ꯃꯃꯥꯡꯗꯁꯨ ꯑꯣ ꯃꯃꯥꯡꯗ ꯀꯩꯅꯣ ꯃꯥꯜꯂꯦ ꯑꯣ ꯐꯣꯔꯝ ꯐꯤꯜꯂꯞ ꯑꯣꯏꯈꯤ ꯑꯣꯏꯔ ꯃꯥꯜꯂꯦ ꯐꯥꯔꯁ ꯁꯦꯝꯒꯤ ꯐꯣꯔꯝ ꯐꯤꯜꯂꯞꯇꯣ ꯎꯝ ꯑꯩ ꯀꯣꯂꯦꯖ ꯂꯥꯛꯇꯕꯩ ꯏꯃꯥꯟꯂꯕꯤꯅꯦꯔ ꯀꯩꯅꯣꯝ ꯇꯧꯕꯤꯈꯤꯝꯅꯤ
ꯎꯝ ꯑꯩꯅ ꯑꯦꯂꯦꯅꯥꯗ ꯀꯩꯀꯩ ꯆꯪꯒꯦ ꯍꯪꯉꯒ ꯃꯥꯗꯣ ꯀꯥꯎꯈ꯭ꯔꯦꯋꯦ
ꯑꯦꯗꯃꯤꯠ ꯀꯥꯔꯗ ꯑꯃ ꯆꯪꯉꯇꯧ ꯃꯥꯜꯂꯦ ꯑꯗꯒꯤꯗꯤ ꯃꯥꯔꯛꯁꯤꯠ ꯑꯃꯁꯨ ꯌꯥꯎꯗꯧ ꯃꯥꯜꯂꯦ ꯑꯗꯩ ꯑꯣ ꯕꯤ ꯁꯤ ꯏꯟꯀꯝ ꯁꯥꯔꯇꯤꯐꯤꯀꯦꯠ
ꯄꯦꯛ ꯆꯗꯦꯀꯣ
ꯑꯥ
ꯎꯝ ꯑꯦ ꯑꯗꯨ ꯏꯟꯀꯝ ꯇꯥꯟꯊꯣꯛꯑꯣꯍꯦ
ꯎꯝ ꯏꯟꯀꯝꯁ ꯁꯥꯔꯇꯤꯕꯤꯒꯦꯅꯦ ꯑꯣꯕꯤ ꯁꯤ ꯁꯥꯔꯇꯤ ꯒꯅꯦ
ꯑꯣ ꯕꯤ ꯁꯤ ꯆꯪ ꯍꯣꯏ ꯑꯣ ꯕꯤ ꯁꯤ ꯆꯪꯅꯤꯀꯣ
ꯎꯝ
ꯄꯩꯁꯥ ꯇꯥꯕꯅꯤꯕ ꯏꯟꯀꯝ ꯆꯪꯉꯗꯤ ꯏꯟꯀꯝ ꯇꯧꯔꯗꯤ
ꯎꯝ
ꯋꯥꯔꯤ ꯂꯩꯁꯜꯂꯛꯇꯔꯦ ꯏꯕꯥꯏꯅꯤꯁꯦ
ꯏꯟꯀꯝ ꯏꯟꯀꯝꯒꯤ ꯇꯥꯕ ꯍꯥꯏꯁꯦ ꯀꯌꯥꯝ ꯇꯥꯖꯥꯠꯅꯣ ꯑꯩꯗꯤ ꯀꯥꯎꯈ꯭ꯔꯦ ꯃꯃꯥꯡꯉꯤꯗ ꯀꯌꯥꯝ ꯇꯥꯕꯅꯣ
ꯆꯥꯕꯁꯦ ꯑꯩꯈꯣꯏꯒ ꯃꯥꯟꯅꯔꯛꯇꯣꯏꯔꯗꯤ ꯈꯪꯗꯦ ꯍꯟꯇꯛ ꯑꯉꯥꯡꯈꯩꯒꯤ ꯃꯤꯡ ꯆꯟꯕꯗꯣ
ꯎꯝ
ꯑꯗꯨꯗꯩ ꯂꯨꯄꯥ ꯂꯤꯁꯤꯡ ꯑꯃ ꯈꯦꯅꯩꯌꯦꯕ
ꯑꯩꯅ ꯂꯤꯁꯤꯡ ꯑꯃꯈꯠꯍꯧꯕ ꯌꯥꯔꯅꯤ
ꯎ ꯌꯥꯅꯤ ꯌꯥꯅꯤ ꯄꯩꯁꯥ ꯈꯠꯄꯁꯨ ꯅꯨꯡꯉꯥꯏꯀꯣ
ꯎꯃ
ꯆꯂꯗ
ꯍꯥꯏꯈ꯭ꯔꯗꯤꯀꯣ ꯄꯩꯁꯥ ꯄꯤꯅꯤꯡꯒꯨꯝ ꯄꯤꯅꯤꯡꯗꯒꯨꯝ ꯇꯧꯔ ꯄꯤꯔꯛꯇꯣꯏꯅꯦ ꯅꯨ ꯄꯄꯤꯗꯗꯤ ꯌꯥꯗꯕ ꯄꯣꯛꯊꯣꯛꯎꯔꯕꯅꯤꯅ
ꯎ ꯅꯨꯄꯥ ꯅꯨꯄꯥ ꯑꯣꯏꯔꯛꯄ ꯑꯃꯗꯤꯀꯣ ꯋꯥꯈꯜꯗ ꯁꯨꯡ ꯑꯣꯏꯟ ꯈꯟꯗꯕꯤꯗ ꯁꯦ ꯍꯥꯏꯔꯄꯤꯔꯛꯇꯣꯏꯅꯦꯕ ꯅꯨꯄꯤ ꯑꯣꯏꯔꯕꯅꯤꯅꯈ ꯁ ꯃꯌꯥꯝ ꯁꯤꯜꯂꯒꯅꯦ ꯄꯤꯔꯛꯀꯗꯣꯏꯁꯦ ꯃꯣꯏ ꯈꯔꯂꯒ
ꯑꯣ ꯁꯇꯦꯁꯟ ꯏ ꯂꯩꯩꯅꯣ ꯀꯩꯗꯅꯣ ꯇꯥꯕ
ꯎꯝ
ꯍꯣꯏ ꯕꯦꯕꯤ ꯑꯩ ꯊꯃꯒꯦ ꯑꯩ ꯇꯧ ꯑꯦ
ꯑꯥ ꯍꯣꯏ ꯍꯣꯏ ꯎꯝ ꯎꯝ ꯎꯝ